ꯎꯝ ꯍꯜꯂꯣ
ꯑꯥ ꯇꯥꯏꯌꯦ ꯇꯥꯏꯌꯦ
ꯀꯩꯗꯧꯔꯤꯅꯣ
ꯐꯥꯝꯃꯒ ꯂꯩꯔꯤꯅꯦ ꯅꯪꯗꯤ
ꯑ ꯑꯩꯁꯨ ꯐꯝꯃꯤꯗ ꯆꯥꯛ ꯆꯥꯔꯕꯣ
ꯆꯥꯛ ꯉꯁꯥꯏꯅ ꯆꯥꯔꯦ ꯍꯣꯏ
ꯀꯩ ꯃꯊꯦꯜ ꯆꯥꯕꯤꯈ꯭ꯔꯦ ꯉꯁꯤꯗꯤ
ꯉꯁꯤꯁꯦ ꯑ ꯍꯋꯥꯏ ꯊ꯭ꯔꯥꯛꯂꯣ ꯑꯗꯨ ꯑꯣꯏꯅ ꯆꯥꯏꯌꯦ ꯅꯪꯗꯤ
ꯑꯩ ꯆꯥꯗ꯭ꯔꯤꯌꯦ ꯑꯩꯗꯤ
ꯑꯌꯨꯛꯀꯤ ꯄꯨꯡ ꯇꯔꯥꯃꯥꯊꯣꯏ ꯇꯥꯔꯦꯅꯦ
ꯍꯣꯏ ꯑꯗꯨꯕꯨꯗꯤ ꯇꯥꯔꯦꯀꯣ ꯑꯩ ꯑꯩꯈꯣꯏ ꯌꯨꯝꯗꯨꯒ ꯑꯁꯤ ꯃꯐꯝꯗꯨ ꯈꯔ ꯇꯣꯉꯥꯟꯕ ꯌꯦꯡꯑꯦ
ꯑꯣ ꯑꯥꯎꯁꯥꯏꯠꯇ ꯂꯩꯕ ꯃꯥꯜꯂꯦ ꯑꯗꯨꯗꯤ
ꯍꯣꯏ ꯑꯩ ꯃꯄꯥꯟꯗ ꯂꯩꯕꯀꯣ ꯑꯗꯨꯒꯤꯅꯦ ꯑꯗꯣ ꯀꯩꯀꯩ ꯇꯧꯔꯤꯅꯣ ꯍꯟꯗꯛꯇꯤ
ꯀꯩ
ꯀꯩ ꯀꯩ ꯇꯧꯔꯤꯒꯦ ꯍꯟꯗꯛꯇꯤ
ꯀꯩꯍꯥꯏꯅꯣ
ꯍꯟꯗꯛꯇꯤ ꯀꯩ ꯀꯩ ꯇꯧꯔꯤꯒꯦ
ꯑꯣ ꯀꯩꯝ ꯇꯧꯗꯦꯗ ꯑꯗꯨꯝ ꯂꯩꯕꯅꯦ ꯌꯨꯝꯗ ꯍꯧꯖꯤꯛ ꯑ ꯑ ꯍꯧꯖꯤꯛ ꯀꯤꯗꯤ ꯕꯥꯖꯔ ꯔꯥꯖꯔꯗ ꯂꯩꯕ ꯗꯨꯒꯤ
ꯑꯥ ꯅꯪ ꯕꯖꯥꯔ ꯊꯣꯛꯄ꯭ꯔꯥ
ꯑꯥ
ꯑꯗꯣ ꯅꯣꯡꯗꯤ ꯅꯣꯡꯉꯥꯢꯂꯤꯀꯣ ꯍꯟꯗꯛꯇꯤ
ꯅꯨꯡꯉꯥꯏꯔꯦ ꯑꯥ ꯅꯪꯁꯨ ꯅꯨꯡꯉꯥꯏꯔꯝꯅꯤꯗ ꯏꯔꯥꯡ ꯍꯣꯏ ꯏꯔꯥꯡ ꯂꯩꯕꯕꯨꯗꯤ ꯂꯩ ꯑꯅꯝꯕꯗꯤ ꯆꯤꯡꯗ ꯂꯩꯕꯅꯤꯅꯀꯣ ꯁꯤ ꯇꯝꯄꯥꯛ ꯇꯗꯤ ꯑꯅꯝꯕ ꯂꯩꯗꯕ
ꯑꯣ ꯅꯪꯗꯤ ꯇꯝꯄꯥꯛꯇꯒꯤꯔꯣ
ꯑꯥꯎ
ꯑꯠꯁ ꯑꯗꯨꯗꯤ ꯌꯥꯝ ꯐꯩꯅꯦ ꯅꯔꯥꯏꯕꯛ ꯌꯥꯝ ꯐꯔꯦꯅꯦ ꯑꯗꯨꯗꯤ
ꯍꯥꯏꯁ ꯅꯣꯡ ꯅꯣꯡ ꯀꯟꯅ ꯃꯪꯉꯦ ꯑꯩꯈꯣꯏꯗ ꯁꯣꯝ ꯁꯥꯏꯠꯇ
ꯑꯗꯨꯁꯨ ꯌꯥꯝ ꯐꯩꯅꯦ ꯅꯣꯡ ꯃꯪꯕꯗꯨꯁꯨ ꯅꯠꯇ꯭ꯔꯣ ꯑꯩꯈꯣꯏꯗꯤ ꯁꯥ
ꯑ ꯅꯣꯡꯃꯪꯉꯥꯗꯤ ꯑꯗꯨꯝ ꯅꯨꯡꯉꯥꯏ ꯁꯥꯁꯨ ꯁꯥꯗꯦ ꯍꯧꯖꯤꯛ ꯏꯪ ꯏꯪꯉꯦ ꯅꯣꯡꯁꯨ ꯇꯥꯗꯦ ꯑꯗꯣ ꯅꯣꯡ ꯆꯨꯔꯗꯤ ꯆꯣꯠ ꯂꯝꯕꯤ ꯆꯠꯊꯣꯛ ꯆꯠꯁꯤꯟꯗ ꯅꯨꯡꯉꯥꯏꯇꯦꯕ ꯂꯩꯕꯥꯛꯅ ꯀꯩ ꯀꯔꯤ ꯇꯧꯕꯗꯣ
ꯑꯗꯣ ꯅꯪ ꯏꯝꯐꯥꯜ ꯑꯗꯨꯋꯥꯏꯗ ꯂꯩꯕ꯭ꯔꯣ
ꯑꯥ
ꯑꯠꯆꯥ ꯑꯩꯈꯣꯏꯔꯣꯝꯗꯗꯤ ꯁꯥꯕꯅ ꯂꯣꯏꯔꯦ
ꯍꯧꯖꯤꯛꯁꯨ ꯑꯅꯣ ꯀꯟꯅꯁꯕ
ꯍꯣꯏ ꯑꯗꯨꯝ ꯁꯥꯏꯌꯦ ꯉꯔꯥꯡ ꯈꯔ ꯅꯣꯡ ꯈꯔ ꯇꯥꯕꯤꯕꯒꯤꯀꯣ ꯅꯣꯡ ꯆꯨꯕꯤꯕꯒꯤ ꯈꯔꯗꯤ ꯅꯨꯡꯉꯥꯏ ꯑꯗꯨꯕꯨ ꯍꯣꯔꯦꯟꯗꯤ ꯁꯥꯒꯠꯂꯛꯀꯗꯧ ꯃꯥꯜꯂꯦ
ꯆꯤꯡ ꯂꯣꯝꯗꯗꯤ ꯐꯖꯅ ꯅꯣꯡ ꯆꯨꯔꯝꯗꯧ ꯃꯥꯜꯂꯦ ꯑꯗꯨꯝ ꯌꯦꯡꯕꯗꯥ ꯑ ꯀꯩꯅꯣ
ꯃꯪꯕꯗꯣ
ꯑ ꯐꯖꯅ ꯃꯥꯡꯉꯦꯕ ꯆꯤꯡꯂꯣꯝꯗ ꯃꯨꯁꯨꯛ ꯃꯨꯔꯒ
ꯑꯣ ꯅꯪ ꯈꯣꯟꯖꯦꯜ ꯇꯥꯕ ꯌꯥꯝ ꯅꯨꯡꯉꯥꯏꯀꯣ
ꯊꯦꯡꯀꯤꯌꯨ
ꯑꯁꯦꯡꯕꯅꯤ ꯀꯣ ꯐꯒꯤ ꯅꯠꯇꯦ ꯀꯣ
ꯑꯩꯁꯨ ꯑꯁꯦꯡꯕꯅꯦ ꯊꯦꯡꯀꯤꯌꯨ ꯍꯥꯏꯔꯤꯗꯣ
ꯑꯣ ꯅꯪ ꯃꯤꯡꯗꯤ ꯈꯪꯗꯦ ꯑꯗꯨꯕꯨ ꯅꯪꯉꯣꯟꯗ ꯃꯤꯡ ꯑꯃ ꯄꯤꯁꯦꯔꯥ
ꯀꯩꯃꯤꯡꯅꯣ ꯄꯤ ꯂꯣꯏꯔꯦꯗꯅ
ꯀꯔꯤ ꯃꯤꯡ ꯄꯤꯁꯤꯔꯥꯀꯣ
ꯑꯁꯤꯕꯨ ꯋꯥꯅꯤ ꯅꯪ ꯃꯤꯡ ꯄꯤꯗꯕ ꯑꯩꯉꯣꯟꯗ ꯑꯃꯨꯛ ꯍꯪꯕ
ꯑꯃ ꯍꯦꯛꯇ ꯌꯥꯕ꯭ꯔꯣ
ꯍꯥꯥ
ꯑꯃ ꯍꯦꯛꯇ ꯌꯥꯕ꯭ꯔꯣ ꯑꯩꯅ
ꯅꯤꯡꯕ ꯑꯃ ꯍꯦꯛꯇ ꯌꯥꯏ ꯀꯩꯅꯣ
ꯑꯠꯆꯥ ꯑꯗꯨꯗꯤ ꯌꯥꯏꯅꯦ ꯅꯪꯒꯤ ꯃꯤꯡꯁꯦ ꯅꯨꯡꯁꯤ ꯃꯥꯜꯂꯦꯗ ꯑꯗꯣ ꯅꯨꯡꯁꯤ ꯊꯣꯛꯈ꯭ꯔꯁꯤꯔꯣ
ꯑꯁ
ꯏ
ꯑꯝ ꯇꯕꯅꯤ ꯁꯤꯒꯤ
ꯅꯪꯒꯤ ꯃꯤꯡꯁꯦ ꯅꯨꯡꯁꯤ ꯍꯥꯏꯅ ꯊꯣꯟꯕꯤꯔꯒꯦꯀꯣ ꯑꯩ ꯉꯁꯤꯗꯒꯤ ꯍꯧꯅ
ꯊꯣꯜꯂꯣ ꯊꯣꯜꯂꯣ ꯈꯨꯝꯃ ꯈꯨꯝꯨꯝꯗꯕꯗꯤ ꯈꯪꯗꯦꯀꯣ
ꯑꯩ ꯄꯪꯈꯨꯝꯗ ꯈꯨꯝꯃꯣꯍꯦ ꯅꯨꯡꯗꯒꯤ ꯊꯣꯛꯇ꯭ꯔꯁꯨ ꯑꯗꯨꯝ ꯆꯤꯟꯗꯒꯤ ꯄꯪꯊꯣꯛ ꯊꯣꯛꯑꯣ ꯀꯩꯅꯣ
ꯏꯌꯥ ꯌꯥꯏ ꯃꯤꯡꯅꯦꯅ ꯈꯨꯝꯕꯁꯨ
ꯍꯣꯏ ꯃꯤ ꯈꯔꯗꯤ ꯅꯨꯡꯁꯤ ꯊꯣꯏꯕꯤ ꯀꯔꯤ ꯀꯔꯥ ꯂꯣꯏ ꯂꯩꯅꯀꯣ ꯃꯤꯡꯅꯤꯅ
ꯑ
ꯑꯗꯨꯒꯤ ꯀꯥꯏꯗꯦꯕ ꯃꯤꯡꯒꯤ ꯄꯥꯡꯊꯣꯛ ꯊꯣꯛꯣꯂꯁꯨ
ꯍꯣꯏ ꯊꯂꯣꯁꯨ ꯌꯥꯏ
ꯅꯪ ꯅꯪꯁꯦ ꯉꯁꯤꯁꯦ ꯌꯥꯝ ꯇꯟꯕ ꯑꯃꯒꯨꯝ ꯇꯧꯕꯌꯣ ꯅꯪ ꯈꯣꯟꯖꯦꯜꯁꯦ ꯌꯥꯝ ꯇꯟ ꯃꯥꯜꯂꯦꯕꯣ
ꯀꯥꯏꯗꯅꯣ ꯕꯖꯥꯔꯗ ꯂꯩꯔꯅꯦ ꯇꯥꯟꯗꯕꯅꯦ ꯕꯖꯥꯔꯗ ꯂꯩꯔꯤꯗꯣ ꯇꯜꯂꯗꯤ ꯌꯨꯝ ꯇꯜꯂꯗꯤ ꯌꯨꯝꯗ ꯍꯤꯞꯄꯒ ꯂꯩꯥꯏꯔꯝꯗꯧꯅꯦ
ꯑꯁ ꯌꯨꯝ ꯌꯨꯝꯒꯤ ꯄꯨꯡ ꯀꯌꯥ ꯑꯗꯨꯋꯥꯏꯗ ꯍꯜꯂꯛꯀꯅꯤ
ꯈꯪꯗꯦꯗ ꯑꯗꯨꯕꯨꯗꯤ ꯇꯝꯕ ꯉꯝꯗ꯭ꯔꯣꯗꯦ
ꯑꯣ ꯄꯨꯡ ꯀꯌꯥ ꯑꯗꯨꯋꯥꯏꯗ ꯊꯣꯛꯄ꯭ꯔꯣꯅ
ꯉꯁꯥꯏ ꯀꯨꯏꯕꯨꯗꯤ ꯀꯨꯏꯗ꯭ꯔꯤꯕ ꯄꯨꯡ ꯀ ꯄꯨꯡ ꯇꯔꯥ ꯇꯥꯗ꯭ꯔꯤꯉꯩꯗ ꯂꯥꯛꯄ
ꯎꯝ ꯑꯁ ꯅꯪ ꯈꯣꯟꯖꯦꯜꯁꯤꯗ ꯑꯩ ꯈꯪꯕ ꯃꯤ ꯃꯥꯜꯂꯦꯀꯣ
ꯑꯁ ꯀꯅꯥ ꯈꯪꯕ ꯑꯩ ꯍꯥꯟꯅ ꯈꯪꯉꯤꯗꯨꯗꯤ ꯅꯪ ꯀꯔꯤꯅꯣ ꯀꯥꯎꯔꯕ꯭ꯔꯥ
ꯈꯪꯉꯦ ꯑꯗꯨꯒꯤꯅꯦ ꯍꯥꯏꯔꯤꯗꯣ
ꯅꯪꯒꯤ ꯇꯥꯎꯕ ꯃꯥꯥꯟꯕ ꯑꯗꯨꯏꯅꯤꯗ
ꯌꯥꯎꯗꯦꯍꯦ ꯅꯪꯅꯤ ꯀꯥꯎꯗꯨ ꯅꯪ ꯈꯪꯗ꯭ꯔꯣ ꯑꯩꯕꯨ
ꯀꯥꯎꯗ꯭ꯔꯗꯤ ꯐꯥꯕ
ꯅꯪꯗꯤ ꯈꯪꯕ꯭ꯔꯣ ꯑꯩꯕꯨ
ꯈꯪꯉꯦꯅꯦ ꯊꯥꯏꯅ ꯐꯖꯅ ꯄꯨꯜꯂꯝꯕꯗꯨꯕꯨ ꯑꯉꯥꯡ ꯑꯣꯏꯔꯤꯉꯩꯗ ꯎꯝ
ꯍꯧꯖꯤꯛꯁꯤ ꯄꯨꯜꯂꯤꯅ
ꯍꯧꯖꯤꯛ ꯄꯨꯜꯂꯁꯨ ꯍꯧꯖꯤꯛꯇꯤ ꯑꯗꯨꯝ ꯂꯞꯅꯩꯗꯅ ꯑꯗꯨꯒꯤꯅꯦ
ꯑꯣ ꯅꯪꯅ ꯉꯝꯈ꯭ꯔꯦꯅꯦ ꯑꯗꯨꯗꯤ
ꯍꯥꯥ
ꯅꯪ ꯅ ꯉꯝꯁꯨ ꯉꯝꯈ꯭ꯔꯦ ꯆꯨꯝꯁꯨ ꯆꯨꯝꯈ꯭ꯔꯦꯅꯦ
ꯑꯉꯥꯡ ꯑꯣꯏꯔꯤꯉꯩꯗ꯭ꯔ
ꯅꯠꯇꯦ ꯍꯧꯖꯤꯛ ꯋꯥꯗꯣ ꯍꯥꯏꯕ
ꯌꯨꯝ ꯉꯟꯅ ꯍꯜꯂꯣꯍꯦ ꯀꯩꯅꯣ ꯃꯇꯝ ꯐꯠꯇꯦ ꯀꯩꯅꯣ
ꯑꯁ ꯁꯣꯝꯗꯗꯤ ꯀꯩꯝ ꯇꯧꯗꯗ ꯑꯗꯨꯝ ꯅꯨꯡꯉꯥꯏꯔ ꯑꯁ ꯅꯣꯡ ꯈꯨꯨꯗꯣꯛꯁꯨ ꯀꯣꯏꯕ ꯆꯠꯇꯧꯅꯤ ꯀꯩꯅꯣ
ꯑꯗꯣꯕꯨꯗꯤ ꯆꯨꯝꯃꯦ ꯍꯣꯔꯦꯟ ꯀꯅꯥ ꯈꯪ ꯍꯥꯏ ꯈꯨꯗꯛꯇ ꯂꯥꯟꯗꯤ ꯍꯥꯏꯕ ꯉꯝꯗꯦꯗꯣ
ꯏꯁ ꯈꯨꯗꯛꯀꯤ ꯂꯥꯟꯗꯤ ꯎꯝ ꯁꯤ ꯇꯝꯄꯥꯛꯇꯗꯤ ꯈꯨꯗꯛꯀꯤ ꯂꯥꯟꯗꯤ ꯇꯧꯗꯧ ꯃꯥꯥꯟꯗꯦ
ꯀꯅꯥ ꯀꯅꯥ ꯊꯣꯛꯄ꯭ꯔꯣ ꯌꯨꯝ ꯅꯊꯟꯗ ꯊꯣꯛꯄ꯭ꯔꯣ ꯕꯖꯥꯔꯗꯣ
ꯏꯆꯦ ꯑꯝꯒ
ꯑꯥ
ꯏꯆꯦ ꯑꯃꯥꯒ
ꯑꯣ ꯅꯆꯦ ꯑꯃꯥꯒ
ꯑꯥ ꯀꯣꯏꯕ ꯆꯠꯂꯤꯅꯦ ꯃꯤ ꯑꯇꯩ ꯂꯥꯛꯇꯧ ꯋꯥꯠꯄ ꯑꯗꯨꯒꯤ
ꯑꯣ ꯑꯗꯨꯒꯤ ꯉꯥꯏꯕ ꯃꯣꯏꯕꯨ
ꯑꯥ
ꯑꯠꯁꯥ ꯃꯤꯗꯤ ꯌꯥꯝ ꯀꯣꯏꯀꯣ
ꯅꯣꯡ ꯐꯥꯗꯣꯛ ꯀꯣꯏꯗ꯭ꯔꯗꯤ ꯌꯥꯗꯦꯅꯦ ꯌꯨꯝꯗ ꯂꯩꯔꯗꯤ ꯑꯁ ꯕꯣꯔꯤꯡ ꯆꯨꯏꯌꯦ ꯑꯗꯨꯒꯤ
ꯉꯔꯥꯡꯁꯨ ꯅꯪ ꯀꯣꯏꯊꯣꯛꯑꯦ ꯍꯥꯏꯕꯗꯨ ꯄꯥꯎ ꯇꯥꯏꯗ
ꯉꯔꯥꯡ ꯀꯣꯏꯊꯣꯛꯇꯦ ꯌꯨꯝꯗ ꯂꯩ ꯉꯔꯥꯡꯗꯤ ꯏꯃꯥꯟꯅꯕꯤ ꯍꯣꯏꯅꯗꯤ ꯑꯥ ꯏꯃꯥꯟꯅꯕꯤ ꯍꯣꯏꯅꯗꯤ ꯀꯣꯏ ꯀꯣꯏꯕ ꯆꯠꯁꯦ ꯍꯥꯏꯌꯦꯕ ꯑꯗꯨ ꯉꯔꯥꯡꯗꯨ ꯇꯜꯂꯕ ꯅꯣꯡꯁꯨ ꯁꯥꯕꯅꯤꯅ
ꯑꯩꯗꯤ ꯉꯔꯥꯡꯁꯨ ꯅꯪ ꯆꯠꯄ ꯃꯥꯟꯕ ꯑꯗꯨꯒꯤꯅꯤꯗ
ꯑꯩ ꯉꯔꯥꯡ ꯆꯠꯇꯦꯗ
ꯉꯔꯥꯡ ꯆꯠꯇꯕꯒꯤ ꯉꯁꯤꯗꯤ ꯆꯠꯊꯣꯛꯑꯒꯦ ꯍꯥꯏꯅ ꯐꯖꯅ ꯍꯥ ꯊꯣꯛꯄ ꯃꯥꯜꯂꯦꯅꯦ ꯑꯗꯨꯗꯤ ꯑꯗꯨꯗꯤ ꯌꯨꯝ ꯈꯔ ꯊꯦꯡꯅ ꯂꯥꯛꯀꯗꯧ ꯃꯥꯜꯂꯦ
ꯃꯅꯤꯄꯨꯔ ꯇꯨꯡꯅ ꯀꯣꯏꯗꯧꯅꯦ ꯉꯁꯤꯗꯤ
ꯑꯗꯨꯅꯤꯅꯦ ꯍꯤꯡꯂꯤꯉꯩꯗ ꯀꯣꯏꯊꯣꯛꯀꯗꯕꯅꯤ
ꯑꯩ ꯊꯣꯛꯂꯀꯗꯕꯅꯤ ꯅꯪꯁꯨ ꯀꯣꯏꯕ ꯆꯠꯇ꯭ꯔꯣ
ꯑꯩꯁꯨ ꯍꯟꯗꯛꯇꯤ ꯆꯠꯇꯦ ꯍꯟꯗꯛꯇꯤ ꯈꯔ ꯄꯣꯊꯥꯔꯦ ꯑꯩꯁꯨ
ꯅꯪ ꯂꯩꯔꯝꯃꯗꯤ ꯆꯠꯃꯤꯟꯅꯕ ꯌꯥꯕꯀꯣ
ꯑꯗꯨꯅꯦꯕ
ꯃꯤ ꯄꯨꯟꯕꯗ ꯄꯨꯟꯕ ꯅꯨꯡꯉꯥꯏꯕ ꯅꯨꯡꯉꯥꯏ ꯇꯕ ꯂꯩꯅ ꯅꯪꯒ ꯂꯩꯗꯤ ꯅꯨꯡꯉꯥꯏꯒꯗꯧꯕꯅꯤ ꯅꯪ ꯌꯥꯎꯗꯕꯁꯦ ꯄꯨꯟꯕ ꯅꯨꯡꯉꯥꯏꯇꯦꯅꯦ
ꯄꯨꯟꯕ ꯅꯨꯡꯉꯥꯏꯔꯦꯅꯦ ꯑꯩꯈꯣꯏ ꯑꯉꯥꯡ ꯑꯣꯏꯔꯤꯉꯩꯗ ꯐꯖꯅ ꯄꯨꯟꯕꯗꯣ ꯑꯃꯨꯛ ꯌꯥꯗ꯭ꯔꯦꯅꯦ ꯄꯨꯟꯕ ꯐꯪꯗ꯭ꯔꯦꯅꯦ ꯑꯁ ꯑꯉꯥꯡ ꯑꯉꯥꯡ ꯑꯣꯏꯔꯤꯉꯩꯗ ꯅꯪꯒꯤ ꯈꯨ ꯁꯛꯊꯤꯗꯣ
ꯑꯗꯨꯅꯤꯅꯦ
ꯅꯤꯡꯉꯥꯏ ꯈꯨꯀꯟꯗꯨꯒ
ꯅꯪ ꯍꯥꯏꯕꯗꯣ ꯆꯨꯝꯕ ꯉꯥꯛꯇ
ꯄꯦꯑꯦꯁꯤ ꯌꯥꯝ ꯄꯦꯒꯜꯂꯦ ꯅꯪꯗꯣ
ꯍꯣꯏ ꯅꯪꯅ ꯍꯥꯏꯗꯣꯔꯛꯄꯁꯤꯗꯤ ꯂꯥꯟꯕ ꯁꯨꯛꯂꯩ ꯂꯩꯇꯦꯍꯦ ꯑꯁꯦꯡꯕꯥ ꯉꯥꯛꯇ ꯅꯪꯗꯤ ꯌꯥꯝ ꯈꯪꯉꯤꯀꯣ
ꯑꯁ ꯑꯉꯥꯡ ꯑꯣꯏꯔꯤꯉꯩ ꯑꯉꯥꯡ ꯑꯣꯏꯔꯤꯉꯩꯗ ꯄꯨꯜꯂꯛꯄꯗꯨꯕꯨ ꯀꯃꯥꯏ ꯈꯪꯉꯣꯏꯗꯣꯏꯅꯣ ꯅꯪꯁꯨ ꯀꯔꯤꯅꯣ
ꯌꯥꯝ ꯅꯨꯡꯁꯤꯗ ꯃꯇꯝꯗꯣ
ꯃꯤꯗꯤ ꯃꯄꯥꯜ ꯂꯝꯗ ꯂꯩꯕꯅꯤꯅ ꯍꯥ
ꯃꯄꯥꯟꯂꯣꯝꯗ ꯂꯩꯔꯁꯨ ꯈꯠꯅꯕꯗꯤ ꯂꯩꯇꯦꯗ ꯈꯨꯟꯗꯅ ꯕꯦꯁꯅꯤꯗ ꯑꯗꯨꯕꯨꯗꯤ
ꯅꯠꯇꯦ ꯑꯩ ꯍꯥꯏꯕꯗꯤ ꯅꯪꯗꯤ ꯃꯄꯥꯟ ꯂꯝꯗ ꯂꯩꯕꯅꯤꯅ ꯂꯣꯏ ꯀꯥꯎꯊꯣꯛꯄ ꯃꯥꯜꯂꯦꯕ ꯑꯩꯈꯣꯏ ꯑꯉꯥꯡ ꯑꯣꯏꯔꯤꯉꯩꯒꯤ ꯃꯇꯝꯗꯣ ꯑꯗꯨ ꯍꯥꯏꯕꯅꯤꯗ
ꯑꯁ ꯑꯁꯨꯛ ꯅꯨꯡꯁꯤꯕꯤꯕꯨ ꯀꯃꯥꯏꯅ ꯀꯥꯎꯊꯣꯛꯇꯣꯏꯅꯣꯍꯦ ꯁꯨꯀꯥꯎ ꯀꯥꯎꯗꯦꯀꯣ ꯑꯩꯩ ꯍꯥꯏꯗꯣꯛꯇꯕꯒꯤ ꯋꯥꯅꯤ
ꯍꯥꯏꯗꯤꯗꯤ ꯍꯥꯏꯅꯤꯀꯣ ꯅꯪ ꯍꯥꯏꯗꯧꯇꯕꯩ ꯋꯥꯅꯤ ꯁꯨ ꯀꯥꯎ ꯀꯥꯎꯗꯦ ꯀꯣ ꯅꯪꯕꯨ ꯇꯥꯏꯀꯣ
ꯇꯥꯏ ꯇꯥꯢ
ꯍꯣꯏ ꯑꯁꯤ ꯐꯖꯅ ꯊꯝꯃꯣ ꯑꯩꯅ ꯍꯥꯏꯕ ꯋꯥꯍꯩꯁꯦ ꯁꯨꯛ ꯀꯥꯎ ꯀꯥꯎꯗꯦ ꯑꯗꯨꯕꯨ ꯅꯪꯗꯤ ꯀꯥꯎꯊꯣꯛꯑꯣꯏꯅꯦ
ꯑꯁ ꯑꯗꯨꯗꯤ ꯃꯇꯥꯡ ꯃꯇꯥꯡꯅ ꯂꯩꯕꯅꯤꯅꯦ
ꯑꯩꯅ ꯀꯣꯜ ꯇꯧꯔꯛꯄ ꯈꯛꯇ ꯅꯣꯡ ꯐꯥꯗꯣꯛ ꯅꯪꯁꯨ ꯇꯧꯔꯛꯄ ꯌꯥꯕꯅꯤ ꯃꯇꯝꯗꯣ
ꯑꯗꯣ ꯑꯩꯒꯤ ꯑꯁꯣꯏꯕ ꯑꯣꯏꯔꯅꯦ
ꯍꯧꯖꯤꯛꯇꯤ ꯑꯩ ꯑꯣꯏꯅ ꯆꯨꯝꯈ꯭ꯔꯦꯀꯣ ꯉꯁꯥꯏꯗꯤ ꯅꯪ ꯈꯤꯇꯪ ꯆꯨꯝꯕꯅꯤ ꯑꯗꯨꯕꯨ
ꯃꯊꯪ ꯃꯊꯪꯗ ꯑꯣꯏꯅ ꯇꯧꯔꯛꯀꯦꯕ ꯑꯩꯁꯨ
ꯍꯣꯏ ꯑꯗꯨꯅꯦ ꯑꯁ ꯉꯥꯏ ꯉꯝꯗꯦꯕ ꯈꯔ ꯇꯣꯏꯅ ꯇꯧꯔꯛꯑꯣ
ꯑꯗꯨꯗ ꯑꯗꯨꯝ ꯃꯔꯛ ꯃꯔꯛ ꯇꯧꯔꯛꯑꯣ
ꯅꯪ ꯋꯥꯍꯩ ꯇꯥꯗꯕꯁꯦ ꯑꯩ ꯅꯨꯡꯉꯥꯏꯇꯦꯕ
ꯑꯗꯨꯒꯤ ꯐꯣꯟ ꯇꯧꯗꯕꯅꯦꯕ ꯅꯪꯗꯣ
ꯇꯦꯛꯁ ꯈꯛꯇ ꯊꯥꯅꯕꯗꯤ ꯄꯦꯟꯗꯦꯕ ꯅꯪ ꯈꯣꯟꯖꯦꯜ ꯇꯥꯗ꯭ꯔꯗꯤ ꯄꯦꯟꯗꯦꯕ ꯑꯩ ꯑꯗꯣ ꯅꯣꯏ ꯃꯔꯨꯞꯇꯤ ꯁꯨꯔꯛꯑꯕꯣ ꯀꯣꯏꯊꯣꯛꯅꯤꯡꯉꯥꯏ
ꯍꯣꯏ ꯈꯔ ꯂꯥꯞꯄꯗ ꯂꯥꯛꯑꯦ ꯍꯥꯏ
ꯑꯣ ꯅꯨꯄꯥꯁꯨ ꯅꯨꯄꯤꯁꯨ ꯅꯨꯄꯤ ꯉꯥꯛꯇꯔꯣ
ꯑꯩꯈꯣꯏ ꯏꯃꯥꯟꯕꯤ ꯀꯩꯅꯦ
ꯑꯁ ꯅꯨꯄꯥꯗꯤ ꯌꯥꯎꯗ꯭ꯔꯣ
ꯌꯥꯝꯗ ꯀꯥꯏ ꯅꯨꯄꯝ ꯏ ꯌ ꯌꯥꯋꯥꯗ ꯅ ꯇꯝꯄꯇꯣ ꯀꯥꯟꯁꯤꯗ
ꯏꯦꯗ ꯅꯨꯄꯥ ꯅꯨꯄꯤ ꯆꯠꯄꯗꯕꯨ ꯃꯇꯝ ꯂꯩꯕ꯭ꯔꯅꯦ
ꯃꯇꯝ ꯃꯇꯝ ꯂꯩꯗ꯭ꯔꯗꯤ
ꯀꯔꯤ ꯅꯗ ꯀꯣꯏ ꯊꯣꯛꯣ ꯃꯗꯨ ꯀꯣꯏꯊꯣꯛꯄꯕꯨꯅ ꯃꯇꯝ ꯐꯠꯄ ꯅꯨꯡꯉꯥꯏꯕ ꯅꯨꯡꯉꯥꯏꯇꯕ ꯂꯩꯇꯦ
ꯑ
ꯑꯗꯨ ꯑꯣꯏꯔꯗꯤ ꯑꯩꯒ ꯌꯥꯎꯔꯛꯀꯦ ꯍꯥꯏꯗꯤ ꯉꯁꯤ ꯅꯨꯃꯤꯠꯁꯦ ꯑꯩꯕꯨ ꯆꯠꯂꯨ ꯑꯗ ꯍꯥꯏꯗꯧ ꯃꯥꯂꯦ ꯅꯠꯇ꯭ꯔ
ꯃꯊꯪꯗ ꯑꯣꯏꯅ ꯆꯠꯁꯤ ꯍꯥꯏꯇꯥꯔꯦ ꯑꯗꯨꯅ ꯑꯗꯨꯗꯤ
ꯑꯗꯨꯣꯅꯦꯕ ꯉꯁꯤ ꯅꯨꯃꯤꯠꯒꯨꯝꯕꯁꯦ ꯃꯔꯨꯞ ꯑꯩꯁꯨ ꯌꯥꯎꯒꯦ ꯍꯥꯏꯗꯤ ꯆꯥꯗꯣꯛ ꯑꯗ ꯅꯆꯥꯛ ꯈꯨꯊꯤꯗꯨꯒ ꯀ ꯍꯥꯏꯔꯛꯀꯗꯧ ꯃꯥꯜꯂꯦ ꯅꯠꯇ꯭ꯔ
ꯀꯣꯏꯕ ꯆꯠꯄꯕꯨ ꯁꯛ ꯊꯤꯕ ꯐꯖꯕ ꯂꯩꯕ꯭ꯔꯅꯦ
ꯑꯦ ꯋꯥꯇꯥꯗꯣ ꯍꯥꯏꯕꯀꯣ ꯁꯨꯃꯥꯏꯅ ꯍꯥꯏꯔꯛꯀꯗꯧ ꯃꯥꯜꯂꯦꯕ
ꯑꯁ
ꯐꯥꯒꯤ ꯇꯔꯛꯅꯤꯗ ꯅꯪꯗꯤ ꯃꯤ ꯐꯕꯅꯤꯗ ꯑꯩ ꯈꯪꯉꯦ ꯑꯉꯥꯡ ꯑꯣꯏꯔꯤꯉꯩꯗꯒꯤ ꯀꯤꯟꯅꯔꯛꯄꯅꯤꯅꯀꯣ ꯈꯨꯟꯁꯨ ꯊꯪꯅꯕꯅꯤꯅ ꯅꯠꯇ꯭ꯔꯣ
ꯍꯣꯏ ꯑꯗꯣꯅ ꯍꯟꯗꯛꯁꯦ ꯑꯗꯨꯝ ꯀꯞꯄꯗꯣ ꯐꯥꯈ꯭ꯔꯕ ꯑꯉꯥꯡ ꯑꯣꯏꯔꯤꯔꯤꯉꯩꯗꯤ ꯌꯥꯝ ꯄꯦꯑꯕ ꯅꯪꯗꯣ ꯑꯗꯨꯒꯤ
ꯑ
ꯋꯥ ꯑꯃ ꯍꯥꯏꯔꯦ ꯑꯃꯨꯛ ꯄꯦꯑꯦ ꯋꯥ ꯑꯃ ꯍꯥꯏꯔꯦ ꯑꯃꯨꯛ ꯄꯦꯑꯦ
ꯍꯟꯗꯛꯇꯤ ꯈꯔ ꯐꯥꯔꯝꯗꯧ ꯃꯥꯜꯂꯛꯄꯀ ꯐꯥꯔꯕꯅꯤꯅ
ꯍꯟꯗꯛꯗꯤ ꯈ꯭ꯔ ꯍꯣꯡꯉꯦ ꯑꯩꯁꯨ ꯅꯪ ꯑꯃꯨꯛ ꯀꯧꯁꯤꯜ